ꯑ
ꯑꯣ ꯑꯩ
ꯀꯩꯗꯧꯔꯝꯃꯤꯅꯣ
ꯑꯩ ꯆꯥꯛ ꯆꯥꯔꯦ ꯀꯣꯟ ꯐꯦꯡꯉꯦ ꯑꯗꯨꯒꯅꯦ ꯑꯩꯅ ꯅꯪꯉꯣꯟ ꯑꯃꯨꯛ ꯇꯧꯔꯛꯏꯁꯦ
ꯎꯝ ꯊꯕꯛ ꯌꯥꯝ ꯆꯤꯜꯂꯦ ꯑꯌꯨꯛꯇ
ꯅꯪ ꯅꯍꯥꯟ ꯀꯩꯅꯣ ꯅꯨꯡꯉꯥꯏꯒꯤꯕ꯭ꯔꯣ
ꯑꯩꯔꯣ ꯑꯗꯨꯝ ꯃꯔꯛꯅꯤꯗ ꯈꯪꯗꯦ ꯀꯩꯁꯨ ꯑꯣꯏꯔꯣꯏꯗ
ꯑꯩꯗꯤ ꯍꯟꯗꯛꯇꯣ ꯐꯅꯌꯥꯝ ꯄꯥꯔꯒ ꯆꯠꯆꯕꯅꯦꯕꯀꯣ
ꯑꯥ
ꯃꯃꯥꯡꯖꯨ
ꯑꯩꯗꯣ ꯑꯗꯨ ꯎꯝ ꯉꯝꯃꯒ ꯑꯩꯗꯣ ꯑꯩ ꯀꯩꯁꯨ ꯄꯥꯝꯗꯦꯗꯅ ꯑꯩꯗꯣ ꯇꯧꯕ ꯈꯪꯕ꯭ꯔꯥ ꯅꯪ ꯑꯗꯨꯗꯣ ꯍꯣꯏ ꯍꯌꯦꯡꯋꯥꯏ ꯑꯦꯂꯚꯦꯟ ꯇꯨꯋꯦꯜꯐ ꯀꯤ ꯀꯩ ꯀꯔꯥ ꯑꯗꯨꯝ ꯑꯣꯖꯥꯒꯨꯝꯕꯒ ꯑꯣꯏꯅꯤꯡꯉꯛꯄꯒꯤ ꯊꯥꯖꯤꯟꯕ ꯈꯣꯠꯄꯗꯕꯨꯗꯤ ꯀꯥꯟꯅꯔꯛꯀꯅꯤ ꯑꯃ ꯃꯗꯨ ꯅꯠꯇꯕꯤꯗ ꯑꯃ ꯇꯧꯕꯗꯣ
ꯍꯣꯏꯌꯦ ꯍꯣꯏꯌꯦ
ꯑꯗꯨꯒꯤꯗꯤ ꯑꯩꯗꯣ ꯀꯌꯥ ꯑꯩ ꯇꯧꯅꯤꯡꯗꯦꯕ ꯑꯩꯅ ꯂꯥꯏꯔꯤꯛ ꯌꯥꯝ ꯍꯩꯕꯖꯤꯗ ꯀꯣ ꯑꯟꯇꯒꯦ
ꯑꯗꯨꯅꯦ ꯑꯩꯗꯤ ꯑꯩ ꯐꯅꯌꯥꯝ ꯄꯥꯔ ꯆꯠꯆꯕꯅꯦꯕꯀꯣ ꯑꯗꯣ ꯑꯗꯨꯝ ꯅꯨꯡꯉꯥꯏꯇꯕ ꯑꯗꯨꯝ ꯍꯥꯏꯗꯤ ꯀꯗꯥꯗꯅꯣꯃ ꯀꯗꯥꯏꯗꯅꯣꯃꯖꯦ ꯑꯗꯨꯝ ꯑꯩꯅ ꯑꯃ ꯄꯥ ꯃꯣꯏꯅ ꯑꯃ ꯍꯪꯉꯛ ꯑꯩꯅ ꯑꯃ ꯄꯥ ꯃꯣꯏꯅ ꯑꯃ ꯍꯪꯉꯛ ꯑꯗꯨꯃꯥꯏꯅ ꯑꯗꯨꯝ ꯇꯧ ꯂꯩꯩꯌꯦꯕ
ꯑꯣ ꯑꯗꯣ ꯅꯪ ꯃꯃꯥꯡꯗꯖꯨ ꯀꯩꯅꯣ ꯑꯃ ꯑꯃꯗꯤ ꯉꯝꯗꯥꯏꯅꯦ
ꯉꯝꯃꯦ ꯉꯝꯃꯦ ꯍꯟꯗꯛꯁꯨ ꯑꯗꯨꯗꯤ ꯉꯝꯅꯦꯕ ꯑꯗꯨꯗ ꯌꯧꯅꯤꯡꯕ ꯑꯃꯗꯣ
ꯍꯣ ꯍꯣꯏ ꯅꯪꯖꯨ ꯑꯗꯨ ꯇꯪ ꯅ ꯌꯧꯖꯔꯛꯗꯤꯀꯣ ꯍꯥꯏꯗꯤ ꯅꯪ ꯍꯣꯠꯅꯔꯛꯏꯗꯣ ꯀꯨꯏꯔꯦꯗꯅꯀꯣ
ꯎꯝ ꯑꯃ ꯑꯅꯤꯇꯪꯗ ꯋꯥꯠꯇꯣꯏꯅꯦꯕ ꯁꯤꯖꯨ ꯀꯩꯁꯨ ꯌꯥꯝꯅꯁꯨ ꯅꯠꯇꯕ ꯋꯥꯠꯇꯣꯏꯁꯦ ꯈꯪꯕ꯭ꯔꯥ
ꯅꯪꯒꯤꯗꯣ ꯅꯪꯒꯤꯗꯣ ꯑꯩꯈꯣꯏꯒꯤꯗ ꯑꯣꯏꯔꯗꯤ ꯌꯧ ꯐꯪꯒꯅꯤꯕ ꯅꯣꯏꯒꯤꯗꯣ ꯅꯣꯏ ꯁꯕꯖꯦꯛꯀꯤ ꯑꯣꯏꯅꯖꯨ ꯋꯥꯡꯉꯦ ꯑꯗꯨꯒ ꯀꯝꯄꯤꯇꯤꯇꯤꯞ ꯁꯨ ꯌꯥꯝꯅ ꯀꯩꯅꯣ ꯇꯧꯋꯦꯗꯅ ꯅꯗꯥꯎ ꯌꯥꯗꯕꯅꯦ ꯅꯪꯖꯦ ꯃꯥꯛ ꯑꯃ ꯑꯅꯤꯗ ꯂꯩꯍꯧꯕ ꯍꯥꯏꯖꯦ
ꯎꯝ ꯑꯗꯨꯃꯥꯏꯅ ꯑꯗꯨꯝ ꯇꯧꯋꯦꯕ
ꯑꯗꯨꯅꯦ ꯑꯗꯣ ꯅꯪ ꯍꯧꯖꯤꯛ ꯇꯝꯃꯤꯗꯨꯗꯤ ꯀꯃꯥꯏ ꯇꯧꯒꯦ
ꯑꯩꯗꯤ ꯑꯧ ꯑꯩꯈꯣꯏꯒꯤ ꯑꯀꯣꯟꯕꯒꯤ ꯀꯩꯅꯣꯖꯨ ꯆꯪꯉꯛꯈ꯭ꯔꯦꯕ ꯑꯗꯨꯒꯤ ꯑꯗꯨ ꯆꯪꯉꯛꯈꯤꯕꯗꯒꯤ ꯑꯩꯁꯦ ꯑꯗꯨꯝ ꯆꯠꯇ꯭ꯔꯦ ꯑꯗꯨ ꯍꯧꯖꯤꯛꯁꯨ ꯑꯗꯨꯝ ꯆꯠꯅꯇꯦ ꯍꯥꯏꯗꯤ ꯑꯝ ꯑ ꯄ꯭ꯔꯤ ꯊꯥꯒ꯭ꯔꯦ ꯑꯗꯨꯗꯨꯒ ꯍꯧꯖꯤꯛ ꯇꯥꯛꯏꯁꯤꯅ ꯃꯦꯟꯁꯀꯤꯅꯦꯕ
ꯎꯝ ꯎꯝ ꯑꯥ
ꯑꯗꯨꯗꯤ ꯀꯅꯥꯅ ꯑꯩꯈꯣꯏꯗꯤ ꯀꯥꯏꯗꯒꯤ ꯑꯃꯗꯨꯕꯥꯎ ꯀꯥꯏꯅꯣ ꯍꯥꯏꯔ ꯀꯥꯟꯗ ꯍꯧꯖꯤꯛꯀꯤꯗꯨꯗꯤ ꯌꯥꯗ꯭ꯔꯦꯗꯅꯀꯣ
ꯍꯣꯏ ꯍꯣꯏ ꯍꯣꯏ
ꯑꯗꯨꯝ ꯃꯤꯁꯨ ꯃꯌꯥꯝ ꯆꯠꯇꯦꯕ ꯍꯧꯖꯤꯛꯇꯣ ꯑꯗꯨꯒꯤ ꯀꯩꯁꯨ ꯃꯔꯨ ꯑꯣꯏꯅꯁꯨ ꯍꯥꯟꯅꯗꯤ ꯌꯥꯝꯅ ꯆꯦꯛꯁꯤꯜꯂꯦꯕ ꯍꯥꯏꯗꯤ
ꯍꯣꯏ ꯍꯣꯏ ꯑꯣ ꯍꯣꯏ ꯍꯣꯏ ꯑꯗꯨ ꯀꯩꯅꯣ ꯇꯧꯕ꯭ꯔꯥ ꯃꯟꯂꯤ ꯑꯗꯨꯝ ꯋꯤꯛꯂꯤꯒ ꯇꯦꯁꯀ ꯑꯗꯨꯝ ꯇꯧꯕ꯭ꯔꯥ
ꯇꯧꯏ ꯇꯧꯏ ꯅꯛꯁꯜꯂꯀꯥꯟ ꯇꯧꯕꯅꯤ ꯑꯥ ꯑꯥ ꯑꯗꯣ ꯅꯪ ꯅꯪ ꯅꯍꯥꯟ ꯊꯥꯖꯤꯟꯒ꯭ꯔꯕꯣ
ꯑꯩ ꯊꯥꯖꯤꯟꯒꯦ ꯇꯧꯕꯅꯦ ꯑꯩ ꯏꯟꯀꯝꯗꯣ ꯇꯥꯟꯒꯦꯅ ꯀꯩꯅꯣ ꯇꯧꯕꯅꯦ ꯇꯧ ꯇꯥꯟ ꯇꯥꯟꯒ꯭ꯔꯦ ꯂꯥꯛꯇ꯭ꯔꯤꯕ ꯑꯗꯨꯒꯤꯗꯣ
ꯑꯥ ꯂꯥꯛꯑꯒ ꯑꯩꯉ ꯑꯗꯨꯝ ꯗꯦꯠ ꯑꯩꯠ ꯅꯥꯏꯟ ꯁ꯭ꯋꯥꯏꯗ ꯌꯥꯔꯒꯗꯤ ꯑꯗꯨꯗ ꯊꯥꯖꯤꯟꯒꯦ ꯇꯧꯕꯅꯦ ꯑꯗꯣ ꯂꯥꯛ ꯇ꯭ꯔꯒꯖꯨ ꯍꯥꯟꯅꯒꯤꯗꯣ ꯑꯗꯨꯝ ꯏꯗꯤꯠ ꯇꯧꯔ ꯊꯥꯖꯤꯜꯂꯒꯦꯅ
ꯎꯝ
ꯑꯗꯨꯒꯤ ꯑꯗꯨꯃꯥꯏ ꯇꯧꯕꯅꯦ ꯑꯩꯖꯦ ꯅꯣꯏ ꯑꯗꯨꯗ ꯂꯥꯛꯀꯦ ꯈꯟꯕꯅꯦ ꯁꯤ ꯊꯥꯖꯤꯟꯕꯖꯦ ꯑꯃꯨꯛ ꯐꯔꯛ ꯇꯥꯟꯅꯗꯣꯏꯔꯥ ꯈꯪꯗꯦ
ꯂꯥꯛꯑꯣ ꯑꯩ ꯑꯩ ꯊꯣꯛꯇꯣꯔꯕꯅꯦ ꯑꯩ ꯂꯩꯔꯤꯉꯩꯗ ꯂꯥꯛꯍꯧꯔꯣ
ꯑꯩꯖꯨ ꯂꯥꯛꯅꯤꯡꯕꯅꯦ ꯅꯍꯥꯟꯃꯨꯛꯁꯨ ꯂꯥꯛꯀꯦ ꯇꯧꯔꯦ ꯑꯗꯨꯗꯒꯤ ꯑꯃꯨꯛ ꯌꯩꯊꯣꯛꯈ꯭ꯔꯦ
ꯍꯟꯗꯛ ꯍꯟꯗꯛ ꯃꯦꯟꯐꯤꯠ ꯇꯧꯗꯨꯔꯤ
ꯑꯩ ꯈꯪꯉꯦ ꯑꯗꯨꯒꯤꯅꯦ ꯑꯩꯅ ꯗꯦꯠ ꯑꯩꯠ ꯅꯥꯏꯟꯗ ꯂꯥꯛꯀꯦ ꯇꯧꯔꯝꯕ ꯂꯥꯛꯀꯦ ꯈꯜꯂꯤ ꯑꯩ ꯁꯤ ꯊꯥꯖꯤꯟꯕꯖꯤꯒ ꯐꯔꯛ ꯇꯥꯟꯅꯗꯨꯏꯔꯥ ꯈꯪꯗꯦꯅ ꯍꯥꯏꯔꯝꯃꯤꯖꯦ
ꯎꯝ
ꯑꯗꯣ ꯑꯃꯗꯣ ꯑꯩꯈꯣꯏꯒ ꯂꯩꯃꯤꯟꯅꯕꯗꯣ
ꯑꯥ
ꯅꯣꯏ ꯑꯗꯨꯗꯩꯗꯣ
ꯑꯥ
ꯑꯗꯨ ꯃꯌꯥꯗꯣ ꯁꯦꯝꯃꯦ ꯍꯥꯏꯕ꯭ꯔꯥ ꯗꯣꯛꯇꯔ ꯆꯠꯄ ꯇꯥꯏ ꯍꯥꯏꯕ꯭ꯔꯥ ꯀꯩꯅꯝ ꯍꯥꯏꯔꯛ ꯄꯅꯦ ꯑꯗꯨ ꯅꯣꯡꯉꯥꯜꯂꯒ ꯆꯠꯂꯣꯅ ꯑꯝꯇ ꯍꯥꯏꯅꯗ꯭ꯔꯗꯤ ꯑꯩꯈꯣꯏ ꯁꯨꯗ꯭ꯔꯗꯤ ꯑꯃꯨꯛꯁꯨ ꯅꯨꯡꯉꯥꯏꯔꯣꯏꯗꯨꯏꯕ
ꯍꯣꯏꯑꯦ
ꯑꯗꯨ ꯗꯦꯠ ꯑꯩꯠꯇ ꯍꯣꯏ ꯗꯦꯠ ꯑꯩꯠꯇ ꯀꯩꯅꯣ ꯇꯧꯔꯝꯃꯒ ꯑꯗꯨꯝ ꯅꯥꯏꯟꯗ ꯊꯥꯖꯤꯟꯕꯩ ꯈꯣꯠꯄꯩ ꯑꯃꯨꯛ ꯇꯧꯔꯁꯨ ꯌꯥꯏ
ꯑꯩꯁꯨ ꯗꯤꯒ꯭ꯔꯤ ꯅꯣꯏ ꯗꯤꯒ꯭ꯔꯤ ꯂꯧꯊꯣꯛꯑꯕꯣ
ꯂꯧꯊꯣꯛꯇ꯭ꯔꯤꯍꯦ
ꯑꯩꯖꯨ ꯑꯗꯨꯖꯨ ꯂꯧꯊꯣꯛꯅꯤꯡꯉꯦꯕ ꯑꯩꯁꯦ ꯑꯗꯨꯖꯨ ꯇꯥꯟꯊꯣꯛꯀꯗꯕꯅꯤ ꯑꯩꯁꯦ ꯑꯗꯒꯤ ꯑꯁ ꯊꯕꯛ ꯌꯥꯝ ꯂꯩꯔꯤꯕ ꯑꯗꯨ ꯑꯩ ꯍꯟꯗꯛ ꯖꯨꯂꯥꯏ ꯊꯥꯖꯦ ꯐꯨꯜ ꯂꯩꯔꯔꯣꯏꯕ ꯑꯩꯅ
ꯑꯥ ꯑꯣ ꯑꯣ
ꯊꯥꯖꯤꯃ ꯄꯨꯂꯞ ꯂꯩꯔꯔꯣꯏꯕ ꯑꯩ ꯇꯥꯡ ꯇ꯭ꯔꯥꯇꯔꯨꯛ ꯇ꯭ꯔꯥ ꯇ꯭ꯔꯦꯠ ꯑꯗꯨꯋꯥꯏꯗ ꯆꯠꯁꯤꯔꯅ ꯈꯜꯂꯤꯕꯀꯣ
ꯑꯥ ꯑꯥ
ꯍꯧꯖꯤꯛꯄꯨꯗꯤ ꯑꯩ ꯌꯨꯝꯗ ꯂꯩꯔꯤꯅꯦꯕ ꯑꯗꯣ ꯍꯌꯦꯡ ꯑꯩ ꯍꯌꯦꯡ ꯑꯌꯨꯛ ꯆꯠꯇꯣꯏꯅꯦꯕ ꯑꯩ
ꯑꯣ ꯑꯣ
ꯍꯌꯦꯡ ꯑꯌꯨꯛ ꯆꯠꯂꯒ ꯑꯩꯁꯦ ꯇꯧꯗꯧ ꯇꯧꯗꯧ ꯊꯕꯛ ꯃꯌꯥꯝꯗꯣ ꯂꯣꯏꯁꯤꯜꯂꯝꯃꯒ ꯌꯨꯝ ꯊꯣꯛꯂꯛꯑꯁꯤꯔꯥ ꯇꯧꯅꯤ ꯑꯩꯁꯨ ꯑꯗꯨꯝ ꯑꯦꯛꯖꯥꯝꯁꯨ ꯂꯣꯏꯔꯦ ꯑꯩ ꯑꯗꯨꯝ ꯂꯩꯕꯗꯣ ꯇꯜꯂꯦꯕ
ꯍꯣꯏ ꯑꯗꯨ ꯀꯩꯅꯣ ꯇꯧꯕ꯭ꯔꯣ ꯅꯪ ꯀꯥꯏꯗ ꯌꯨꯝꯗ ꯑꯗꯨꯝ ꯂꯩꯔꯗꯣꯏꯔꯣ
ꯎꯝ ꯑꯗꯨꯕꯨ ꯑꯩ ꯂꯩꯕ ꯍꯥꯏꯁꯦ ꯀꯩꯁꯨ ꯀꯨꯏꯅꯗꯤ ꯂꯩꯔꯣꯏꯕ ꯁꯤꯗꯁꯨ ꯍꯥꯏꯗꯤ ꯎꯝ ꯍꯟꯗꯛ ꯀꯩ ꯀꯩ ꯀꯧꯏꯗꯅ
ꯑꯥ ꯑꯥ ꯑꯥ
ꯍꯟꯗꯛ ꯀꯧꯕꯗꯣ ꯊꯥꯖꯤꯟꯒꯦ ꯇꯧꯕꯅꯦ ꯑꯗꯨ ꯈꯜꯂꯛꯑ ꯐꯔꯦ ꯈꯜꯂꯛꯇ꯭ꯔꯁꯨ ꯑꯇꯣꯞꯄꯗꯁꯨ ꯑꯩ ꯈꯔꯗꯤ ꯑꯗꯨꯝ ꯊꯥꯖꯤꯟꯒꯦ ꯈꯜꯂꯤꯕꯀꯣ ꯑꯗꯨꯒꯤ ꯊꯥꯖꯤꯜꯂꯒ ꯍꯣꯏ ꯑꯗꯨꯃꯥꯏꯟ ꯇꯧꯔꯒ ꯑꯃꯨꯛꯀ ꯌꯨꯝ ꯁꯤꯗ ꯌꯨꯝꯗ ꯂꯩꯕ ꯑꯩ ꯊꯥ ꯈꯔꯗꯤ ꯂꯩꯔꯅꯤ ꯑꯗꯨꯒ ꯑꯃꯨꯛꯀ ꯀꯥꯏꯗ ꯆꯠꯅꯣ ꯀꯗꯥꯥꯏꯗ ꯑꯃꯨꯛ ꯇꯝꯗꯣꯏ ꯈꯪꯗꯦꯗ ꯄꯨꯟꯁꯤꯁꯦ ꯌꯥꯝ ꯋꯥꯔꯦ
ꯑꯁ ꯌꯥꯝ ꯂꯨꯁꯜꯂꯛꯇ꯭ꯔꯣ
ꯅꯪ ꯋꯥꯗ꯭ꯔꯤꯕꯣ ꯌꯨꯝꯗ ꯂꯩꯕꯗ ꯅꯍꯥꯟꯗꯒꯤ
ꯋꯥꯗꯗꯤ ꯀꯩꯅꯣ ꯑꯩꯖꯨ ꯁꯤ ꯎꯝ ꯀꯩꯅꯣ ꯑꯦꯛꯖꯥꯝ ꯊꯥꯅꯤ ꯇꯧꯔꯝꯃꯦ ꯊꯥꯕ ꯆꯠꯍꯧꯗ꯭ꯔꯦ ꯑꯇꯣꯞꯄ ꯑꯃꯒꯤ ꯇꯝꯕꯒꯤ
ꯑꯗꯨ ꯀꯩꯅꯣ ꯇꯧꯔꯛꯄ ꯁꯤꯗ ꯇꯥ ꯑꯩ ꯑꯩꯅ ꯁꯤꯗ ꯑꯩꯅ ꯁꯤꯗ ꯊꯥ ꯌꯥꯕꯩ ꯈꯨꯗꯣꯡꯆꯥꯕꯖꯦ ꯐꯪꯗ꯭ꯔꯕ
ꯎꯝ
ꯑꯗꯨꯒꯤ ꯑꯩꯅ ꯑꯃꯃꯨꯛ ꯊꯥꯏꯌꯦ ꯑꯗꯨꯗꯅ ꯑꯃꯨꯛ ꯈꯜꯂꯛꯇ꯭ꯔꯦ ꯑꯗꯨꯒ ꯍꯟꯇꯛ ꯑꯩꯅ ꯍꯣꯏ ꯀꯣꯆꯤꯡꯒꯤꯗꯣ ꯌꯥꯎꯒꯦꯅ ꯇꯧꯔꯤꯗꯅ
ꯎꯝ
ꯑꯗꯨ ꯀꯩꯒꯨꯝꯕ ꯁꯦꯂꯦꯛꯁꯟ ꯐꯪꯉꯗꯤ ꯇꯝꯃꯅꯤ ꯀꯩ ꯑꯗꯨꯗꯣ ꯀꯩꯒꯨꯝꯕ ꯐꯪꯗ꯭ꯔꯒꯅ ꯑꯩꯖꯦ ꯁꯤꯗ ꯁ꯭ꯀꯨꯜ ꯑꯃꯒꯤꯖꯨ ꯔꯤꯖꯨꯝ ꯊꯥꯖꯤꯜꯂꯛꯑꯣꯅ ꯍꯥꯏꯌꯦꯕ ꯑꯗꯣ ꯑꯩ ꯌꯥꯝꯅꯗꯤ ꯄꯨꯅꯤꯡꯗꯦꯕ
ꯑꯗꯨ ꯌꯥꯏ ꯀꯩꯅꯣ ꯅꯪ ꯐ꯭ꯔꯤꯗ ꯂꯩꯗꯣꯏ ꯁꯔꯨꯛꯇꯤ ꯑꯃꯨꯛ ꯑꯗꯨ
ꯍꯣꯏ ꯍꯣꯏ ꯑꯩꯅ ꯀꯩꯒꯨꯝꯕ ꯑꯩꯅ ꯐ꯭ꯔꯤꯗ ꯇꯥꯗꯣꯏ ꯇꯥꯔꯗꯤ ꯄꯨꯗꯣꯏꯅꯦꯕ ꯑꯗ ꯑꯩꯅ ꯑꯩꯅ ꯌꯥꯝ ꯄꯨꯅꯤꯡꯗꯕ ꯍꯥꯏꯇꯥꯔꯦ ꯑꯗꯨꯒꯤ
ꯑꯗꯨ ꯀꯃꯥꯏꯅ ꯍꯥꯏꯔꯛꯏꯅꯣ ꯅꯪꯅ ꯆꯠꯂꯒ ꯍꯪꯉꯨꯕ ꯈꯣꯠꯂꯨꯕ ꯇꯧꯋꯤꯔꯥ ꯅꯠꯇ꯭ꯔꯒ ꯀꯃꯥꯏꯅ ꯍꯥꯏꯔꯛꯏꯅꯣ ꯑꯗꯨꯗꯣ
ꯑꯗꯨꯗꯣ ꯁꯨꯃꯥꯏ ꯇꯧꯅꯕꯅꯦꯕꯀꯣ ꯑꯩꯒꯤ ꯅꯪ ꯁꯨꯃꯥꯏꯟ ꯇꯧꯁꯜꯂꯣ ꯍꯥꯏꯗꯤꯅꯦ ꯀꯩꯒꯨꯝꯕ ꯄꯨꯅꯤꯡ ꯇꯥꯔꯒꯗꯤꯅꯦ ꯑꯩꯈꯣꯏꯒꯤ ꯁ꯭ꯀꯨꯜ ꯑꯦꯛꯖꯥꯝ ꯂꯣꯏꯒꯤꯕꯖꯦ ꯐꯥꯏꯅꯦꯜ ꯐꯥꯏꯅꯦꯜ ꯂꯣꯏꯒꯤꯕꯗꯣ ꯗꯤꯁꯦꯝꯕꯔ ꯁ꯭ꯋꯥꯏꯗ ꯑꯌꯥꯝꯕ ꯂꯣꯏꯒꯜꯂꯤꯗꯅ
ꯑꯥ
ꯁꯤꯖꯤꯗ ꯑꯗꯨꯝ ꯃꯣꯏ ꯑꯣꯐꯤꯁꯇ ꯔꯤꯖꯨꯝ ꯄꯤꯁꯜꯂꯣ
ꯎꯝ
ꯑꯗꯨꯒ ꯃꯣꯏꯅ ꯑꯗꯨꯝ ꯅꯪꯉꯣꯟꯗ ꯀꯣꯜ ꯇꯧꯔꯛꯄꯅꯤ ꯈꯪꯗꯦ ꯏꯃꯦꯜꯒꯤ ꯊ꯭ꯔꯨꯗꯅꯤ ꯈꯪꯗꯦ ꯑꯗꯨꯝ ꯋꯥꯔꯤ ꯑꯥ ꯍꯥꯏꯔꯅꯤꯗꯅꯀꯣ ꯁꯤꯗ ꯏꯟꯇꯔꯚ꯭ꯌꯨ ꯇꯥꯔꯦ ꯑꯗꯨ ꯇꯥꯔꯦꯅ ꯑꯗꯣ ꯑꯩꯒꯤꯗꯨꯗꯤ ꯑꯩꯈꯣꯏ ꯏꯟꯗꯣꯝ ꯆꯥ ꯑꯩꯈꯣꯏ ꯕꯕꯥꯒꯤ ꯃꯅꯥꯎꯄꯥꯏ ꯅꯨꯄꯤ ꯀꯣ
ꯎꯝ
ꯃꯣꯏꯒꯤ ꯁ꯭ꯀꯨꯜꯒꯨꯝꯕꯅꯦ ꯍꯥꯏ ꯇꯥꯔꯦ ꯃꯣꯏꯒꯤ ꯃꯣꯏꯒꯤ ꯅꯛꯅꯕ ꯔꯤꯂꯦ ꯇꯤꯞ ꯁꯝꯅ ꯇꯧꯕ ꯍꯥꯏꯇꯥꯔꯦ ꯑꯗꯨꯒꯤ ꯏꯟꯗꯣꯝꯆꯥꯥꯗꯅ ꯍꯥꯏꯅꯕꯅꯦꯕ ꯑꯗꯨꯒ ꯃꯥ ꯍꫭꯏ ꯗꯤꯁꯦꯝꯔ ꯁꯥꯏꯗ ꯊꯥꯖꯤꯜꯂꯛꯑꯣ ꯑꯩꯁꯨ ꯑꯗꯨꯝ ꯑꯃ ꯑꯃ ꯇꯧꯅꯤꯅ ꯂꯩꯔꯨꯕꯒꯤ ꯄꯨꯍꯧꯗꯕ ꯍꯥꯏꯇꯥꯔꯦ
ꯑꯧ ꯑꯁ ꯅꯪ ꯅꯍꯥꯟꯗꯩ ꯄꯨꯔꯝꯃꯗꯤ ꯌꯦꯡꯉꫭ ꯆꯍꯤ ꯑꯃ
ꯍꯣꯏ ꯍꯣ ꯍꯣꯏ ꯑꯗꯨꯒꯤ ꯑꯗꯣ ꯍꯟꯗꯛꯁꯤꯅ ꯑꯃꯨꯛ ꯀꯣꯆꯤꯡꯒꯤꯗꯣ ꯈꯜꯂꯒꯗꯤ ꯄꯨꯔꯣꯏꯗꯣꯏꯅꯤꯀꯣ ꯈꯟꯗ꯭ꯔꯒꯗꯤ ꯑꯗꯨ ꯄꯨꯕꯒꯤ ꯑꯩꯅ ꯑꯣꯞꯁꯟꯁꯦ ꯑꯗꯨꯃꯥꯏꯅ ꯊꯝꯕꯅꯦꯕ
ꯃꯅꯦ ꯇꯧꯔꯁꯦ ꯑꯩ ꯈꯪꯗꯦ ꯌꯥꯝ ꯄꯨꯅꯤꯡꯗꯌꯦ ꯑꯃꯨꯛ ꯈꯔ ꯑꯦꯂꯚꯦꯟ ꯇꯨꯋꯦꯜꯞꯀꯤ ꯑꯣꯏꯗꯤ ꯑꯃꯨꯛ ꯄꯨꯅꯤꯡꯉꯦꯕꯀꯣ
ꯍꯣꯏ
ꯑꯋꯥꯡꯕꯗꯥ ꯈꯟꯕꯤꯗꫭ ꯂꯥꯏꯔꯤꯛꯁꯤꯒ
ꯑꯗꯨꯒꯤ ꯍꯥꯏꯔꯥꯗꯤ ꯅꯪꯅ ꯊꯥꯔꯤꯕ ꯑꯦꯛꯖꯥꯝꯗꯣ ꯑꯩꯁꯨ ꯃꯥꯏ ꯄꯥꯛꯍꯟꯅꯤꯡꯉꯦꯕꯀꯣ ꯎꯝ ꯑꯥꯗꯣ ꯑꯩꯁꯨ ꯑꯝꯇꯥ ꯑꯗꯨ ꯊꯥꯕꯨꯗꯤ ꯊꯥꯈꯤꯅꯤ ꯈꯜꯂꯤꯕꯅꯦ ꯑꯗꯣ ꯈꯪꯗꯦꯗꯥ ꯑꯗꯣ ꯀꯩꯀꯩ ꯄꯥꯗꯣꯏꯅꯣ ꯑꯩ ꯀꯣꯆꯤꯡꯒꯤꯗꯣ
ꯑꯩꯁꯨ ꯑꯝꯇꯥꯗꯤ ꯄꯥꯈꯤꯗꯦꯕꯀꯣ ꯑꯗ ꯑꯩ ꯀꯩ ꯄꯥꯎ ꯍꯥꯏꯕꯁꯦ ꯈꯪꯗꯦꯕ ꯀꯩ ꯍꯥꯏꯗꯣꯏꯅꯣꯁꯦ ꯑꯩꯁꯨ ꯄꯥꯔ ꯊꯥꯔꯛꯇꯥꯕꯅꯤꯅ
ꯊꯥꯖꯤꯜꯂꯥꯖꯤꯔꯥ ꯈꯜꯂꯤꯕ ꯅꯪꯅ ꯊꯥꯖꯤꯟꯕꯗꯣ ꯀꯩꯒꯤꯅꯣ ꯍꯥꯏꯗꯤ ꯑꯃꯗꯨꯗꯤ
ꯑꯃꯥꯗꯨ ꯍꯥꯏꯗꯤ ꯃꯤꯗꯨ ꯌꯥꯝ ꯂꯧꯗꯥꯕꯅꯤꯅ ꯑꯃꯥꯗꯨꯅꯥ
ꯍꯣꯏ ꯍꯣꯏ ꯃꯤ ꯌꯥꯝ ꯂꯧꯗꯥꯕ ꯋꯥꯁꯨ ꯉꯥꯡꯅꯗꯕ ꯍꯣꯏ ꯍꯣꯏ ꯍꯣꯏ ꯑꯗꯨꯃꯥꯖꯨ ꯂꯩꯔꯦꯀꯣ ꯑꯗꯨꯒ ꯑꯃꯨꯛ ꯇꯝꯃꯤꯀꯥꯟꯗ ꯑꯔꯨꯕꯗꯣ ꯇꯝꯍꯧꯕꯥꯒ ꯑꯁꯨꯛ ꯈꯜꯂꯛꯑꯦꯕ ꯑꯃꯨꯛ ꯑꯔꯥꯏꯕꯗꯣ ꯑꯣꯟꯗꯥꯔꯁꯨ ꯈꯔꯥ ꯅꯨꯡꯉꯥꯏꯅꯕꯅ ꯃꯥ ꯀꯃꯥꯏ ꯀꯃꯥꯏꯅ ꯇꯧꯒꯦ ꯍꯥꯏꯔꯣ
ꯈꯨꯋꯥ ꯑꯃꯥꯅꯤ ꯍꯥꯏꯗꯤ ꯀ꯭ꯂꯥꯁꯇꯣ ꯈꯣꯏ ꯃꯥꯁꯇꯔ ꯇꯝꯕꯒꯥ ꯃꯥꯟꯅꯗꯦꯕꯥ ꯍꯥꯏꯗꯤ ꯎꯝ ꯀ꯭ꯂꯥꯁꯁꯦ ꯍꯦꯛꯇꯥ ꯄꯨꯡ ꯇꯔꯥꯗꯥꯒꯤꯅꯦ
ꯑꯥ ꯇꯔꯥꯗꯩꯅꯥ ꯑꯍꯨꯝ ꯕꯥꯎ ꯑꫭ
ꯑꯗꯨꯖꯨ ꯀ꯭ꯂꯥꯁ ꯑꯃꯥꯗꯥ ꯄꯨꯡ ꯑꯃꯥ ꯃꯈꯥꯏ ꯑꯃꯥ ꯃꯈꯥꯏ ꯀ꯭ꯂꯥꯁ ꯄꯨꯗꯤ ꯑꯍꯨꯝ ꯈꯛꯇꯥꯅꯦꯕ ꯑꯗꯨꯅ ꯑꯣꯞꯁꯅꯦꯜ ꯌꯥꯎꯔꯛꯑꯥꯗꯤ ꯄꯨꯡ ꯃꯔꯤ ꯃꯈꯥꯏ
ꯎꯝ ꯑꯣ ꯑꯗꯨꯗꯤ
ꯂꯦꯞꯄꯥꯕꯨꯗꯤ ꯌꯥꯕꯅꯦꯕ ꯊꯥ ꯑꯃꯥꯗꯪ ꯌꯥ ꯅꯪ ꯍꯣꯁꯇꯦꯜ ꯂꯩꯇꯔꯥꯗꯤ ꯋꯥꯅꯤꯍꯦ
ꯑꯣ ꯑꯩ ꯌꯨꯝꯗꯩ ꯑꯃꯨꯛꯁꯨ ꯂꯥꯛꯅꯤꯡꯕ
ꯍꯣꯁꯇꯦꯜ ꯂꯩꯇꯥꯗꯤ ꯋꯥꯅꯤ ꯍꯥꯏꯗꯤꯅꯦ ꯃꯣꯏ ꯑꯦꯇꯦꯟꯗꯦꯟꯁ ꯑꯗꯨ ꯍꯧꯖꯤꯛ ꯂꯣꯏꯔꯝꯗꯥꯏ ꯑꯣꯏꯕꯒꯤ ꯑꯩꯈꯣꯏꯗꯤ ꯍꯧꯖꯤꯛ ꯄꯩꯁꯥꯁꯨ ꯐꯪꯕ ꯂꯣꯏꯔꯕꯒꯤ ꯎꯝ ꯀꯩꯅꯣ ꯇꯧꯕꯅꯦꯕ ꯍꯥꯏꯗꯤ ꯑꯥ ꯀꯩꯝꯇꯥ ꯊꯧꯁꯥꯗꯥꯕꯤ ꯂꯩꯕꯋꯥꯅꯤ ꯑꯗꯨꯒ ꯂꯣꯏꯁꯨ ꯂꯣꯏꯗꯣꯔꯦꯕ ꯍꯟꯗꯛ ꯊꯥ ꯂꯣꯏꯗꯣꯏꯅꯦꯕ
ꯑꯣ ꯑꯣ
ꯑꯥꯈꯣꯏꯒꯤ ꯕꯦꯠꯁꯦ ꯑꯗꯨ ꯑꯗꯨꯒꯥ ꯎꯝ ꯍꯧꯖꯤꯛ ꯃꯣꯏꯒꯤ ꯑꯥ ꯀꯃꯥꯏ ꯍꯥꯏꯅꯤ ꯎꯝ ꯑꯅꯧꯕ ꯇꯧꯔꯛꯄꯒꯤꯗꯤ ꯍꯧꯔꯛꯄꯒꯤ ꯐꯪꯗ꯭ꯔꯤꯉꯩ ꯃꯄꯥ ꯐꯪꯉꯝꯗꯥꯏꯒꯨꯝꯕꯒꯥꯁꯦ ꯌꯥꯝ ꯊꯤꯅ ꯆꯦꯛꯁꯤꯟꯕꯅꯦꯕ ꯑꯦꯇꯦꯟꯗꯦꯟꯁꯇꯣ ꯑꯗꯨꯒꯤ ꯑꯗꯨꯃꯥꯏꯅ ꯆꯦꯛꯁꯤꯟꯕꯅꯤꯅ ꯆꯠꯇꯥ ꯌꯥꯗꯦꯕ ꯑꯗꯨꯝ ꯀꯥꯟꯗꯥꯗꯤ ꯑꯗꯨꯒꯤ ꯆꯠꯂꯦ ꯈꯣꯠꯂꯦ ꯇꯧꯔꯦ ꯑꯗꯨ ꯑꯗꯨꯅꯤ ꯑꯗꯨ ꯑꯗꯨꯅ ꯑꯗꯨ ꯀꯩꯅꯣꯅ ꯈꯔꯥ ꯐꯩ ꯑꯩꯅ ꯇꯧꯕ ꯅꯠꯇꯕ ꯑꯃꯗꯣ
ꯑꯣ ꯑꯣ ꯍꯣꯏ ꯍꯣꯢ
ꯑꯗꯨꯅꯗꯤ ꯈꯔꯥ ꯐꯩꯌꯦꯕ ꯑꯗꯨꯅ ꯀ꯭ꯂꯥꯁ ꯃꯇꯝ ꯍꯟꯊꯩꯌꯦꯕ ꯀ꯭ꯂꯥꯁ ꯑꯅꯤꯇꯪꯅ ꯀꯩꯅꯣꯝ ꯇꯧꯕꯅꯦꯕ ꯑꯗꯨꯒ ꯁꯤ ꯑꯃꯥ ꯁꯤ ꯇꯤ ꯂꯣꯏꯔꯦ ꯑꯗꯨꯒ ꯋꯥꯁꯨ ꯋꯥꯏꯑꯦꯕ ꯑꯩꯅꯥꯅꯦ ꯍꯥꯏꯗꯤ ꯈꯤꯇꯪꯁꯨ ꯑꯗꯨꯗꯥ ꯍꯦꯟꯅꯥ ꯑꯣꯟꯖꯤꯜꯂꯨꯗꯕꯩꯔꯥ ꯈꯪꯗꯦꯕ ꯍꯥꯏꯗꯤ ꯑꯦꯛꯖꯥꯝ ꯑꯃꯥ ꯊꯥꯔꯤꯕꯅꯤꯅ ꯑꯇꯣꯞꯄ ꯑꯃꯥ ꯑꯗꯨꯒꯤ ꯍꯥꯏꯗꯤ ꯑꯇꯣꯞꯄꯥ ꯃꯌꯥꯝ ꯍꯥꯏꯗꯤ ꯐꯤꯖꯤ ꯀꯔꯤ ꯖꯣꯒ꯭ꯔꯥꯐ ꯐꯤ ꯃꯨꯛ ꯍꯤꯁꯇ꯭ꯔꯤ ꯃꯨꯛ ꯑꯗꯨ ꯃꯌꯥꯝꯗꯣ ꯄꯨꯂꯞ ꯀꯣꯛ ꯍꯥꯞꯆꯤꯅꯤꯡꯉꯥꯏ ꯍꯣꯠꯅꯕꯗꯣ ꯋꯥꯕꯗꯣ
ꯍꯣ ꯍꯣꯏ
ꯑꯗꯨꯒꯤ ꯑꯩꯁꯦ ꯐꯖꯅ ꯉꯝꯗꯦꯕ ꯑꯗꯨꯒ ꯑꯗꯨꯝ ꯐꯥꯎꯟꯗꯦꯁꯟ ꯑꯣꯏꯅ ꯆꯠꯄ ꯑꯩꯈꯣꯏꯗꯗꯤ ꯌꯥꯝ ꯋꯥꯑꯦꯕ ꯃꯤ ꯂꯥꯛꯏꯗꯣ ꯍꯥꯟꯅ
ꯈꯜꯂꯤꯁꯦ ꯑꯍꯣꯏ ꯑꯩꯈꯣꯏꯁꯨ ꯑꯩꯈꯣꯏꯅ ꯈꯜꯂꯤꯁꯦ ꯐꯥꯎꯟꯗꯦꯁꯟ ꯑꯣꯏꯅ ꯆꯠꯀꯦ ꯈꯜꯂꯤꯅꯤꯗꯅꯀꯣ꯫
ꯑ ꯑꯗꯨꯕꯨ ꯐꯥꯎꯟꯗꯦꯁꯟ ꯑꯣꯏꯅ ꯆꯠꯄꯁꯦ ꯋꯥꯏꯑꯦꯕ꯫
ꯍꯣꯢ꯫
ꯋꯥꯔꯤꯁꯦ ꯀꯩꯒꯤꯅꯣꯗꯤ ꯃꯤ ꯍꯥꯟꯅ ꯑꯗꯨꯝ ꯐꯖꯅ ꯇꯥꯛꯄ ꯑꯣꯖꯥ ꯑꯃꯅꯤꯁꯨ ꯌꯥꯎꯏ ꯕꯠ ꯑ ꯑ ꯍꯥꯏꯗꯤ ꯑ ꯀꯃꯥꯏ ꯍꯥꯏꯅꯤ ꯑꯗꯨꯝ ꯍꯥꯟꯅ ꯃꯤ ꯃꯌꯥꯝ ꯀꯣꯆꯤꯡ ꯀꯌꯥꯔꯛꯅꯣꯃ ꯀꯥꯢ ꯗꯦꯜꯂꯤꯗꯒꯤ ꯀꯥꯏꯗꯒꯤ ꯀꯩꯗꯩ ꯇꯝꯃꯒ ꯂꯥꯛꯄ ꯃꯌꯥꯝ ꯌꯥꯎꯋꯤꯗꯅ꯫
ꯍꯣꯏ ꯍꯣꯏ꯫
ꯑꯗꯨꯝꯕ ꯃꯌꯥꯝꯗꯣ ꯑ ꯃꯣꯏꯗꯤ ꯑꯗꯨꯝ ꯍꯩꯔꯦ ꯑꯩꯈꯣꯏꯗꯤ ꯀꯥꯏꯗꯒꯤ꯫
ꯍꯣ ꯍꯣꯏ ꯍꯣꯏ ꯍꯣꯏ꯫ ꯑꯁ ꯑꯗꯨꯗꯤ ꯌꯥꯝ ꯋꯥꯅꯤꯀꯣ ꯍꯣꯁ ꯍꯣꯇꯦꯜꯗꯒ ꯂꯩꯇ꯭ꯔꯗꯤ ꯍꯥꯏꯗꯤ ꯂꯥꯛꯊꯣꯛ ꯂꯥꯛꯁꯤꯟꯗꯁꯨ ꯃꯇꯝ ꯃꯌꯥꯝ ꯆꯪꯉꯦ꯫
ꯆꯪꯅꯤ ꯑꯗꯨꯅ ꯍꯥꯏꯗꯤ ꯑꯩꯅ ꯍꯥꯏꯗꯣ ꯍꯣꯁꯇꯦꯜ ꯂꯩꯇꯗꯤ ꯉꯝꯃꯣꯢ ꯑꯃꯨꯛꯀ ꯉꯝꯕꯗꯤ ꯑꯗꯨ ꯐꯖꯅ ꯀꯩꯅꯣ ꯐꯣꯀꯁ ꯇꯧꯒꯦ ꯍꯥꯏꯔꯕꯨꯗꯤ ꯐꯖꯅ ꯑꯗꯨꯝ ꯇꯧꯕ ꯌꯥꯏ꯫
ꯎꯝ꯫
ꯑꯗꯨꯒ ꯎꯝ꯫ ꯑꯩꯗꯤ ꯌꯥꯝꯅ ꯋꯥꯏꯑꯦꯕ ꯀꯩꯒꯤꯅꯣꯗꯤ ꯄꯥꯔꯤꯖꯤꯅ ꯑꯃ ꯆꯠꯇꯕꯁꯨ ꯌꯥꯗꯒꯨꯝ ꯇꯧꯁꯤꯗꯨꯁꯨ ꯑꯗꯨꯁꯨ ꯑꯗꯨꯁꯨ ꯍꯥꯏꯗꯤ ꯒ꯭ꯌꯥꯟ ꯑꯃ ꯉꯥꯎꯋꯦꯕ꯫
ꯍꯣꯢ꯫
ꯑꯗꯣ ꯈ꯭ꯋꯥꯏ ꯋꯥꯕ ꯑꯃꯒ ꯀꯩꯅꯣꯗꯣ ꯑ ꯃꯣꯏ ꯕꯦꯁꯇꯣ ꯈꯨꯂꯥꯞ ꯅꯕ ꯃꯤ ꯑꯇꯦꯟꯕ ꯑꯈꯣꯏꯗꯗꯤ ꯀꯤꯛ ꯀꯦꯅ ꯋꯥꯢꯂꯦ ꯍꯥꯏꯗꯤ ꯆꯤꯡ ꯆꯤꯡꯁꯨ ꯌꯥꯗꯁꯨ ꯅꯠ ꯐꯠꯇꯕ ꯈꯪꯕ꯭ꯔꯥ ꯅꯣꯏ ꯅꯪ ꯀꯩꯒꯨꯝꯕ ꯇꯧꯔꯒ ꯐꯝꯃꯦ ꯍꯥꯏꯔꯣꯕ ꯈꯪꯒꯅꯤ ꯌꯦꯑꯣ ꯍꯩꯁ ꯃꯤ ꯂꯣꯏꯅ ꯃꯤ ꯑꯆꯧꯕꯕꯧꯕ ꯋꯥꯏ ꯑꯩꯈꯣꯏꯒꯤ ꯈꯔꯒ ꯄꯤꯛꯑꯦ ꯍꯥꯏꯗꯤ ꯑꯃ ꯑꯈꯣꯏꯒꯤ ꯗꯦꯛꯁꯀ ꯕꯦꯟꯁꯀꯁꯦ ꯌꯥꯝ ꯊꯤ ꯂꯥꯞꯅꯥꯍꯟꯕ ꯃꯣꯏꯅ ꯄꯨꯟꯅ ꯄꯨꯟꯅꯁꯨ ꯁꯦꯝꯃꯤꯗꯔ ꯑꯗꯨꯕꯨ ꯑꯩꯈꯣꯏ ꯀ꯭ꯂꯥꯁꯀꯤ ꯀꯩ ꯀꯩ ꯂꯩꯕꯗꯨꯗꯤ ꯐꯩꯗꯅ ꯑꯗꯨ ꯍꯧꯖꯤꯛꯀꯤ ꯥꯁꯀꯤꯗꯨꯅ ꯑꯁ ꯈ꯭ꯋꯥꯝꯅꯦꯕ